ꯇꯥꯔꯦ ꯇꯥꯔꯦ
ꯑꯣ ꯑꯃꯨꯛ ꯑꯃꯨꯛꯅꯦ ꯌꯥꯗꯕ ꯌꯥꯎꯕꯅꯦ ꯑꯩꯈꯣꯏꯒꯤꯁꯨ ꯑꯗꯨꯝ ꯂꯣꯏ ꯁꯣꯏꯔꯤꯅꯦ ꯁꯣꯏꯕ ꯍꯥꯏꯕꯁꯤꯗꯤ ꯄꯁꯣꯏꯗ ꯁꯣꯏꯔꯦ ꯃꯁꯤ ꯌꯥꯝ ꯇꯟꯈ꯭ꯔꯦ ꯑꯗꯨꯕꯨ ꯈꯥꯡꯉꯕꯅꯤ
ꯑꯗꯨꯕꯨ ꯁꯤ ꯄ꯭ꯔꯣꯕ꯭ꯂꯦꯝ ꯂꯥꯛꯑꯣꯑꯣꯏꯗ꯭ꯔꯣ ꯁꯤꯕꯣ
ꯂꯥꯛꯇꯤ ꯂꯥꯛꯑꯣ ꯅꯪꯅ ꯐꯣꯟ ꯑꯗꯨꯝ ꯒꯨꯒꯜꯗ ꯌꯦꯡꯉꯣꯕꯀꯣ ꯑꯗꯨꯝ ꯀꯩꯁꯨ ꯇꯧꯔꯣꯏꯑꯕ ꯃꯣꯏꯒꯤ ꯍꯧꯖꯤꯛꯀꯥꯟꯒꯤ ꯑꯩꯈꯣꯏꯒꯤ ꯆꯠꯅꯔꯤꯕ ꯀꯩꯅꯣ ꯂꯩꯇ꯭ꯔꯅꯦ ꯑꯦ ꯑꯥꯏꯒꯨꯝꯕꯒꯨꯝꯕ ꯍꯥꯏꯅꯗ꯭ꯔꯅꯦ ꯑꯗꯨꯗ ꯃꯣꯏꯒꯤ ꯑꯩꯈꯣꯏꯒꯤ ꯂꯦꯡꯒ꯭ꯋꯦꯁ ꯀꯩꯀꯥꯁꯦ ꯁ ꯈꯪꯍꯧꯅꯕꯅꯦꯕ ꯀꯩꯁꯨꯗꯤ ꯇꯧꯔꯣꯏ ꯑꯥ ꯍꯣꯏ ꯍꯣꯏ ꯂꯦꯡꯒ꯭ꯋꯦꯖ ꯀꯩꯀꯥꯗꯣ ꯑꯗꯨꯝ ꯃꯣꯏꯗ ꯈꯪꯍꯧꯅꯕꯒꯤ ꯑꯗꯨꯃꯥꯏꯅ ꯇꯧꯕꯅꯤꯗ ꯑꯗꯨꯝ ꯒꯨꯒꯜꯗꯁꯨ ꯊꯣꯛꯄꯅꯦ ꯊꯣꯛꯑꯦ ꯍꯥꯏꯌꯦꯦ ꯅꯪꯅ ꯑꯗꯨꯝ ꯊꯤꯔꯀꯥꯟꯗ ꯀꯃꯥꯏꯅ ꯇꯧꯕꯅꯣ ꯈꯣꯠꯄꯅꯣꯗꯣ ꯎꯝ ꯑꯗꯨꯕꯨꯗꯤ ꯀꯁꯨ ꯀꯩꯅꯣ ꯇꯧꯗꯦ ꯑꯗꯨꯝ ꯍꯥꯏꯗꯤ ꯌꯥꯝꯅ ꯍꯦꯟꯅ ꯀꯩꯅꯣꯕꯨꯗꯤ ꯑꯣꯏꯗꯦꯕ ꯏꯁꯀꯦꯝꯒꯨꯝꯕꯗꯤ ꯑꯣꯏꯗꯕꯗꯣ
ꯌꯥꯝ ꯐꯔ ꯌꯥꯝ ꯐꯔ
ꯎꯝ ꯅꯪ ꯀꯌꯥꯝ ꯋꯥꯠꯂꯤꯒꯦ ꯁꯤꯟꯗꯨꯕ
ꯑꯩ ꯁꯤꯟꯗ ꯑꯦꯛꯁꯄꯦꯔꯤꯃꯦꯟꯁ ꯑꯅꯤ ꯋꯥꯠꯂꯦ ꯑꯍꯨꯝ ꯋꯥꯠꯂꯦ ꯎ ꯃꯔꯤ ꯋꯥꯦ
ꯑꯣ ꯑꯩꯁꯨ ꯈꯔ ꯋꯥꯠꯂꯤ ꯅꯪ ꯑꯩꯉꯣꯟꯗ ꯀꯌꯥꯔꯛ ꯁꯨꯔꯦ ꯑꯗꯨꯗꯤ ꯃꯉꯥꯔꯛ ꯇꯔꯨꯛ ꯃꯉꯥꯔꯛ ꯁꯨꯔꯕ꯭ꯔꯥ
ꯁꯤꯅ ꯂꯥꯁ ꯑꯣꯏꯗꯣꯏꯅꯦ ꯑꯗꯨꯗꯤ ꯑꯅꯤꯗꯣ ꯌꯥꯗ꯭ꯔꯗꯤ
ꯑꯗꯨꯏꯇꯥꯔꯗꯤ ꯅꯪ ꯑꯩ ꯅꯪ ꯀꯌꯥꯔꯛ ꯁꯨꯔꯦ ꯍꯧꯖꯤꯛ ꯅꯪ ꯍꯣꯔꯦꯟ ꯌꯦꯡꯉꯣ ꯑꯗꯨꯒ ꯃꯤ ꯃꯁꯤꯡꯗꯣ ꯃꯤ ꯃꯉꯥꯅꯤꯀꯣ ꯇꯧꯗꯣꯏꯁꯦ ꯊꯥꯔꯇꯤ ꯁꯨꯅꯕ
ꯀꯥꯇ ꯁꯨꯂꯕ ꯌꯥꯗꯦ
ꯌꯥꯏ ꯑꯗꯨꯁꯨ ꯅꯪ ꯐꯪꯖꯗ꯭ꯔꯦꯗꯅ ꯄꯩꯁꯥ
ꯊꯥꯔꯇꯤ
ꯁꯤꯤꯔꯤꯅꯨꯒ ꯑꯃꯨꯛ ꯍꯌꯦꯡ ꯁꯥꯟꯅꯔꯨꯔ ꯆꯦ ꯁꯣꯃꯣꯂꯥꯒ ꯁꯥꯟꯅꯔꯁꯨ ꯌꯥꯏ ꯎꯝ
ꯅꯤꯡꯅꯤꯀꯤꯜꯗ ꯑꯅꯤ ꯅꯤꯡꯅꯤꯈꯜ ꯅꯤꯁꯤꯜꯗꯁꯨ ꯍꯥꯞꯄꯟꯒꯦ
ꯎ ꯑꯗꯨꯒ ꯑꯩꯒꯤꯗꯣ ꯍꯧꯖꯤꯛ ꯅꯪꯒꯤ ꯂꯣꯏꯔꯀꯥꯟꯗ ꯑꯩꯒꯤꯁꯨ ꯑꯝꯇ ꯇ꯭ꯔꯥꯏ ꯇꯧꯁꯤꯀꯣ ꯑꯩ ꯂꯣꯏꯊꯣꯛꯅꯤꯡꯉꯦ ꯅꯪꯒꯤ ꯅꯪꯉꯣꯟꯗ ꯃꯔꯤꯔꯥ ꯃꯉꯥꯔꯥ ꯈꯔ ꯇꯧꯔꯒ ꯈꯔ
ꯆꯥꯛ ꯀꯩ ꯌꯦꯟꯖꯥꯡ ꯆꯥꯔꯒꯦ
ꯊꯣꯡꯉꯤ ꯆꯤꯔꯤꯁꯤꯁꯨ ꯀꯟꯅ ꯃꯅꯥꯎꯕꯤ ꯍ ꯁꯅꯔꯦ
ꯃꯥ ꯃꯥꯅꯤ ꯀꯥꯗ ꯑꯣꯏꯔꯒ
ꯃꯥꯗꯤ ꯒ꯭ꯌꯥꯟꯅ ꯃꯣꯏꯗꯤ ꯇꯔꯥ ꯇꯔꯨꯛ ꯇꯔꯥꯅꯤꯄꯜ ꯇꯔꯥꯄꯜꯃꯨꯛ ꯁꯧꯨꯔꯝꯃꯅꯤ ꯑꯩꯗꯤ ꯇꯔꯥꯃꯔꯤꯗ ꯉꯥꯏꯔꯦ ꯍꯥꯏꯕ
ꯄꯨꯂꯞꯅ
ꯑ
ꯄꯨꯂꯞꯅ ꯇꯔꯥꯃꯤꯠꯇ ꯉꯥꯏꯔꯤꯌꯦꯗ
ꯑꯥ ꯑꯩ ꯇꯔꯥꯃꯔꯤ ꯇꯔꯥꯃꯉꯥ ꯉꯉꯥꯏ ꯍꯧꯖꯤꯛꯁꯦ ꯁꯣꯝꯂꯥꯒ ꯑꯃ ꯁꯥꯟꯅꯔꯦ ꯑꯩ ꯇꯔꯥꯃꯉꯥ ꯁꯨꯈꯨꯔꯦ
ꯍꯟꯗ ꯍꯟꯗꯛ ꯑꯅꯧꯕ ꯗ꯭ꯔꯕꯗ
ꯍꯟꯇꯛ ꯑꯅꯧꯕ ꯍꯥꯏꯁꯦ ꯅꯍꯥꯛ ꯍꯟꯗꯛ ꯑꯅꯧꯕ ꯍꯥꯏꯁꯦ ꯀꯩꯅꯣ ꯍꯟꯗꯛꯀꯤ ꯀꯨꯟꯊ꯭ꯔꯥ ꯁꯥꯟꯅꯒꯗꯕꯗꯣ ꯑꯗꯨꯗ ꯇꯔꯥꯃꯉꯥ ꯁꯥꯟꯅꯗ ꯉꯥꯏ ꯍꯥꯏꯕ
ꯑꯣꯖꯤ ꯑꯩꯗꯤ ꯀꯌꯥ ꯑꯦ ꯑꯃꯒꯤ ꯂꯥꯛꯈ꯭ꯔꯦꯗ ꯏ ꯀ
ꯎꯝ
ꯑꯗꯨ ꯌꯥꯎꯗꯕꯤꯗ ꯁꯤꯒ ꯑꯗꯨ ꯌꯥꯎꯗꯕꯤꯗ ꯁꯤꯒ ꯃꯉꯥ ꯁꯨꯗꯣꯏꯅꯦꯕ
ꯎꯝ
ꯑꯗꯨꯗꯤ ꯀꯌꯥ
ꯃꯉꯥ ꯁꯨꯗꯨꯔꯥ ꯃꯉꯥ ꯁꯨ ꯇꯥꯔꯗꯤ ꯑꯗꯨ ꯌꯥꯎꯕ ꯄꯥꯗꯨꯅꯦ
ꯑꯗꯨꯗꯤ ꯄꯤꯔꯛꯑꯔꯣꯏꯗꯅ
ꯑꯗꯨꯗꯤ ꯄꯤ ꯌꯥꯔꯣꯏꯗꯣꯏꯁꯨ ꯅꯪꯒꯤ ꯀꯣꯜ ꯃꯁꯤꯡꯗꯣ ꯄꯥꯗꯨꯅꯦ ꯍꯥꯏꯕ ꯀꯣꯜ ꯃꯁꯤꯡꯗꯣ ꯄꯥꯗꯣꯏꯅꯦꯕ ꯑꯗꯨꯒꯤ ꯑꯗꯨꯒꯤ ꯁꯦꯟꯐꯝꯗꯨꯗꯤ ꯀꯣꯟꯜ ꯑꯗꯨꯝ ꯃꯣꯏ ꯑꯗꯨꯝ ꯈꯪ ꯇꯧꯔꯛꯀꯅꯦꯕ ꯅꯪꯒꯤ ꯍꯧꯖꯤꯛ ꯅꯪꯅ ꯉꯥꯡꯉꯤꯕ ꯄꯣꯠꯇꯣ ꯀꯌꯥ ꯁꯨꯔꯒꯦ ꯇꯔꯥꯒ ꯃꯉꯥ ꯁꯨꯔꯕ ꯇꯔꯨꯛ ꯁꯗꯣ ꯉꯥꯏꯔꯤ ꯅꯪ ꯑꯗꯨ ꯑꯗꯨꯇꯥꯔꯗꯤ ꯅꯪ ꯀꯌꯥ ꯋꯥꯠꯂꯦ ꯀꯨꯟꯒ ꯃꯉꯥ ꯋꯥꯠꯄ꯭ꯔꯥ ꯀꯨꯟꯃꯔꯤ ꯋꯥꯠꯄ꯭ꯔꯥ
ꯍꯃꯔꯤ ꯍꯥ
ꯉ
ꯀꯣꯏꯃꯔꯤ
ꯑꯥ
ꯑꯗꯨꯒ ꯂꯣꯏꯔꯦ
ꯑꯥ
ꯑꯗꯨꯒ ꯃꯊꯪ ꯁꯤꯗ ꯂꯥꯛꯄ ꯉꯥꯏꯗꯣꯏꯔꯣ ꯅꯠꯇ꯭ꯔꯒ ꯑꯗꯨꯝ ꯂꯣꯏꯒꯗꯣꯏꯔꯥ
ꯂꯣꯏꯔꯅꯤ ꯃꯊꯪꯒꯤ ꯑꯃꯨꯛꯀ ꯑꯅꯧꯕ ꯄ꯭ꯔꯣꯖꯦꯛ ꯂꯥꯛꯑꯀꯗ ꯄꯥꯏꯗꯨꯕ
ꯍꯦꯋꯥꯏ
ꯎꯝ ꯃꯦꯁꯦꯖ ꯂꯥꯛ
ꯑꯗꯨꯝ ꯃꯈꯥ ꯁꯟꯊꯔꯛꯇꯣꯏꯔꯣ ꯅꯠꯇ꯭ꯔꯒ
ꯃꯈꯥ ꯁꯝꯊꯔꯣꯏ ꯊꯥ ꯑꯃ ꯑꯅꯤ ꯑꯍꯨꯝꯃꯨꯛ ꯂꯩꯔꯛꯑꯀꯥꯟꯗ
ꯑꯣ ꯍꯟꯗꯛꯀꯤ ꯑꯣꯏꯅ ꯑꯗꯨꯝ ꯂꯥꯛꯇꯣꯏꯕ
ꯎꯝ ꯃꯈꯜ ꯃꯈꯜ ꯄꯤꯕꯅꯦꯕ
ꯑꯗ ꯀꯦ ꯀꯩꯄꯤꯦ
ꯍꯟꯗꯛ ꯑꯩꯈꯣꯏꯅ ꯃꯃꯥꯡ ꯑꯍꯝꯕ ꯇꯧꯕ ꯀꯥꯟꯗꯅꯦ ꯑꯍꯥꯥꯟꯕꯗꯗꯤ ꯄꯤꯛꯆꯔ ꯊꯥꯔꯝꯃꯦ
ꯍꯥ
ꯑꯍꯥꯥꯟꯕ ꯑꯩꯈꯣꯏꯅ ꯇꯧꯕ ꯀꯥꯟꯗꯗꯤ ꯄꯤꯛꯆꯔ ꯊꯥꯔꯛꯑꯦꯕ
ꯑꯥ
ꯄꯤꯛꯆꯔ ꯊꯥꯔꯀꯥꯟꯗ ꯑꯩꯈꯣꯏꯅ ꯄꯤꯛꯆꯔꯁꯤꯗ ꯌꯦꯡꯉꯀꯥꯟꯗ ꯑꯩꯈꯣꯏꯅ ꯋꯥ ꯉꯥꯡ ꯉꯥꯡ ꯉꯥꯡꯉꯦꯕ ꯑꯗꯨꯗꯨꯒ ꯑꯗꯨꯒꯤ ꯃꯊꯪꯗ ꯑꯗꯨ ꯂꯣꯏꯈꯔꯦ ꯑꯗꯨꯒꯤ ꯃꯊꯪꯗꯅ ꯑꯩꯈꯣꯏꯅ ꯃꯤꯅꯤꯠ ꯍꯧꯖꯤꯛꯀꯤ ꯄꯤꯛꯆꯔꯗꯨꯣ ꯌꯦꯡꯀꯥꯟꯗ ꯃꯤꯅꯤꯠ ꯃꯉꯥ ꯇꯔꯨꯛ ꯉꯥꯡꯕꯃꯨꯛ ꯇꯧꯔꯛꯑꯦ ꯄꯨꯝꯅꯃꯛ ꯑꯗꯨ ꯑꯗꯨꯒꯤ ꯐꯦꯁꯇꯣ ꯂꯣꯏꯈꯔꯦ ꯑꯗꯨꯒ ꯑꯅꯤꯔꯛꯁꯨꯨꯕꯒꯤ ꯄ꯭ꯔꯣꯖꯦꯛꯇꯅ ꯑꯩꯈꯣꯏꯅ ꯃꯤ ꯑꯅꯤ ꯇꯧꯗꯣꯏꯅꯦꯕ ꯑꯗꯨꯗꯤ ꯐꯣꯟ ꯑꯃꯇꯪꯒ ꯇꯞ ꯇꯞ ꯇꯧꯗꯕ ꯐꯣꯟ ꯑꯃꯁꯤꯗ ꯃꯤꯅ ꯋꯥꯍꯪ ꯍ ꯐꯪꯉꯅꯤꯗꯅ ꯋꯥ ꯉꯥꯡꯗꯨꯕ ꯑꯗꯨꯗꯣ ꯂꯣꯏ
ꯋꯥꯍꯥꯡꯁꯦ ꯃꯣꯏꯒꯤ ꯑꯇꯣꯞꯄꯅ
ꯀꯅ ꯍꯥꯏꯁꯩ ꯑꯩꯒ ꯅꯪꯒꯅ ꯑꯩꯒꯤ ꯐꯣꯟꯁꯤꯗ ꯋꯥꯔꯤ ꯁꯥꯟꯅꯗꯣꯏꯅꯦꯕ ꯃꯣꯏꯒꯤ ꯅꯝꯃꯀꯥꯟꯗ ꯑꯗꯨꯝ ꯑꯗꯨꯗꯨꯒ ꯋꯥꯔꯤ ꯁꯥꯟꯅꯔꯒ ꯍꯪꯕ ꯈꯣꯠꯄ ꯀꯩꯅꯣꯒꯤ ꯑꯩꯈꯣꯏꯒꯤ ꯏꯁꯀꯤꯝꯒꯨꯝꯕ ꯑꯗꯒꯤꯗꯤ ꯖꯤꯄꯦ ꯀꯥꯟꯅꯕ ꯈꯣꯠꯄ ꯑꯗꯒꯤ ꯏꯃꯨꯡ ꯃꯅꯨꯡꯒꯤ ꯑꯗꯒꯤ ꯂꯥꯏꯔꯤꯛ ꯂꯥꯏꯁꯨ ꯇꯝꯕꯒꯤ ꯈꯣꯠꯄꯒꯤ ꯃꯣꯏꯅ ꯈꯔ ꯄꯤꯔꯝꯃꯦꯕ ꯍꯤꯔꯝꯗꯣ ꯑꯗꯨꯒ ꯑꯗꯨ ꯃꯔꯝꯗꯣ ꯑꯩꯈꯣꯏꯅ ꯋꯥꯔꯤ ꯁꯥꯟꯅꯔ ꯃꯇꯨꯡꯁꯤꯗ ꯀꯩꯅꯣ ꯇꯧꯔꯨꯕ ꯑꯩꯅ ꯋꯥ ꯉꯥꯡꯉꯅꯤ ꯀꯃꯥꯏ ꯀꯃꯥꯏꯅ ꯇꯧꯒꯦ ꯏꯕꯨꯡꯉꯣ ꯍꯟꯗꯛꯁꯤꯕꯨ ꯅꯨꯡꯉꯥꯏꯔꯤꯕ꯭ꯔꯣ ꯈꯣꯠꯂꯤꯕ꯭ꯔꯣ ꯅꯆꯥꯗꯨꯕꯨ ꯑꯥꯗ ꯂꯥꯏꯔꯤꯛ ꯇꯝꯃꯦ ꯍꯥꯏꯗꯣ ꯀꯔꯤ ꯏꯁꯀꯤꯝ ꯇꯧꯔꯒ ꯇꯝꯃꯤꯅꯣ ꯈꯣꯠꯂꯤꯅꯣ ꯀꯥꯏꯅ ꯍꯪꯉꯅꯤ ꯑꯩꯒꯤ ꯐꯣꯟꯁꯤꯗ ꯅꯪꯅ ꯑꯃꯨꯛ ꯑꯩꯒꯤ ꯐꯣꯟꯁꯤ ꯑꯗꯨꯝ ꯈꯨꯝꯃꯛꯑꯅꯦꯕꯀꯣ ꯑꯗꯨꯗꯨꯒ ꯑꯗꯨꯃꯥꯏꯅ ꯇꯧꯕ ꯍꯟꯗꯛꯀꯤꯅ ꯑꯣꯏꯅ ꯁꯤꯒꯤꯁꯦ ꯂꯥꯛꯄ ꯑꯗꯨꯒ ꯑꯍꯨꯝ ꯁꯕꯩꯁꯨ ꯑꯃ ꯂꯥꯛꯑꯝꯃꯦ ꯑꯗꯨꯒ ꯑꯩꯈꯣꯏꯗꯤ ꯌꯥꯍꯧꯗ꯭ꯔꯦꯕ ꯑꯗꯨꯒ ꯍꯧꯖꯤꯛ ꯁꯤꯅ ꯃꯔꯤ ꯁꯨꯕꯅꯦ ꯃꯔꯤ ꯁꯕꯩꯁꯤꯅ ꯑꯗꯨꯝ ꯀꯣꯜ ꯀꯩꯀꯥ ꯇꯧꯔꯒ ꯑꯣꯏꯅ ꯋꯥꯔꯤ ꯁꯥꯟꯅꯧ ꯍꯥꯏꯔꯦꯗꯅ ꯅꯪꯗꯤ ꯂꯣꯏꯗ꯭ꯔꯣ ꯑꯃꯅꯤꯅꯦ ꯑꯟꯖꯂꯤꯀꯥꯗꯣ ꯃꯣꯏ ꯑꯦꯛꯖꯥꯝ ꯐꯅ ꯍꯥꯏꯗꯨꯕꯨ ꯂꯥꯏꯔꯤꯛ ꯀꯌꯥꯝ ꯄꯥꯔꯖꯥꯠꯅꯣ
ꯑꯁꯂꯥꯗꯤ ꯇ
ꯉꯩ ꯑꯣꯏꯅ
ꯃꯁꯥ ꯭ꯔꯣꯛ ꯇꯧꯕꯩ ꯈꯅꯥꯍꯧꯅ
ꯄꯨꯡ ꯃꯥꯗꯤ ꯀꯩꯅꯣ ꯇꯧꯕ꯭ꯔꯥ ꯍꯟꯗꯛꯄꯨ ꯑꯦꯛꯖꯥꯝ ꯀꯔꯝ ꯀꯥꯟ ꯇꯥꯒꯦ ꯃꯥꯒꯤ ꯄꯩꯁꯥ ꯍꯟꯅꯦ ꯈꯣꯠꯅꯦ ꯇꯧꯕꯗꯣ ꯊꯥꯖꯤꯟꯈ꯭ꯔꯕ ꯖꯥꯠꯂꯥ
ꯍ
ꯃꯥ ꯐꯪꯉꯨꯗꯅ ꯃꯣꯏ ꯑꯣ ꯍꯪꯗꯦ ꯍꯥꯏꯐꯦꯠ ꯍꯪꯉꯣ ꯃꯣꯏꯗꯣ ꯍꯟꯗꯛꯇꯣ ꯑꯦꯛꯖꯥꯝ ꯄꯩꯁꯥꯁꯨ ꯍꯥꯟꯅ ꯊꯥꯖꯤꯟꯈꯤꯕꯗꯣ ꯄꯩꯁꯥꯁꯨ ꯍꯜꯂꯅꯤ ꯑꯦꯛꯖꯥꯝꯁꯨ ꯊꯥꯍꯅꯤ ꯍꯥꯏꯈꯤꯕꯅꯦ
ꯇ ꯇꯅꯤ
ꯑꯗꯨꯅꯦ ꯆꯤꯂꯛꯂ ꯃꯣꯏ ꯃꯅꯥꯎꯄꯤ ꯃꯣꯏ ꯀꯩꯅꯣꯗꯣ ꯊꯥꯕꯅꯦ
ꯀꯅꯥ
ꯑꯥ ꯃꯣꯏꯥꯡ ꯂꯥꯡꯉꯝꯕꯤ ꯍꯣꯏꯗꯣ ꯂꯥꯡꯉꯝꯕꯤ ꯍꯣꯏꯗꯣ
ꯍꯧ ꯑꯉꯥꯡ ꯅꯠꯇ꯭ꯔꯣ
ꯑꯉꯥꯡꯅꯦ ꯍꯟꯗꯛ ꯇꯨꯌꯦꯜꯐ ꯂꯣꯏꯕ ꯑꯗꯨꯑꯣꯏꯁꯨ ꯊꯥꯏꯅꯦ ꯀꯩꯅꯣ
ꯅꯪ ꯋꯥꯅꯨꯡꯥꯏꯔꯝꯖꯥꯔꯝꯃꯣꯗꯤꯌꯥ
ꯈꯪꯗꯦ ꯃꯥꯗꯨꯕꯨ ꯀꯩꯅ ꯐꯤꯖꯤꯛꯁ ꯅꯨꯡꯉꯥꯏꯇꯦ ꯍꯥꯏꯔ
ꯃꯥꯗꯣ ꯃꯍꯥꯛ ꯐꯣꯔ ꯍꯟꯗ꯭ꯔꯦꯗ ꯃꯨꯛꯇꯤ ꯌꯧꯋꯦꯕ
ꯎꯝ ꯐꯣꯔ ꯍꯟꯗ꯭ꯔꯦꯠ ꯀꯌꯥ
ꯋꯥꯗꯗ
ꯑꯣ ꯀꯌꯥꯗ ꯑꯃꯨꯛ ꯂꯧꯅꯒꯦ ꯁꯤꯛꯁ ꯍꯟꯗ꯭ꯔꯦꯠ ꯑꯃ
ꯐꯥꯏꯚ ꯍꯟꯗ꯭ꯔꯦꯠ ꯍꯦꯜꯂꯗꯤ ꯂꯧꯅ ꯈꯔ ꯐꯥꯏꯚ ꯍꯟꯗ꯭ꯔꯦꯠꯄꯥꯎ ꯍꯪꯗꯦ ꯍꯟꯗꯛꯀꯤ ꯊꯥꯗꯤ ꯌꯥꯝ ꯀꯥꯏꯅ ꯅ ꯂꯧꯔꯝꯗꯣꯏ ꯃꯥꯟꯗꯦ ꯃꯔꯝꯗꯤ ꯎ ꯀꯣꯏꯁꯟ ꯌꯥꯝ ꯂꯥꯛꯑꯦ ꯍꯥꯏ
ꯑꯗꯨꯅꯦ ꯌꯥꯎꯖꯔꯛꯑꯗꯤ ꯐꯅꯤ
ꯋꯥ
ꯑꯗꯨ ꯌꯥꯎꯔꯀꯥꯟꯗ ꯅꯪ ꯑꯃꯨꯛ ꯍꯨꯇꯣꯛ ꯊꯝꯃꯝꯗꯅꯕ
ꯑꯣ ꯃꯦ
ꯀꯩ ꯀꯩ ꯀꯌꯥ
ꯖꯤꯛꯇ ꯑꯩ ꯂꯔꯤꯛꯇ ꯄ ꯆꯥꯟꯗꯅꯤ ꯋꯥ ꯀꯣꯏꯕ ꯆꯠꯇꯕ ꯌꯥꯗꯕꯅꯤ ꯑꯩ ꯍꯟꯗꯛꯇꯤ ꯀꯣꯏꯕ ꯈꯔ ꯃꯐꯝ ꯃꯐꯝ ꯈꯔ ꯆꯠꯂꯒ ꯑꯩ ꯂꯥꯏꯔꯤꯛ ꯏꯕ ꯍꯧꯋꯥꯠꯕꯅꯤ
ꯅꯪ ꯀꯅꯥꯒ ꯆꯠꯇꯨꯅꯣ
ꯈꯪꯗꯦ ꯍꯟꯗꯛ ꯃꯣꯏ ꯁꯤꯂꯣꯡ ꯆꯠꯄꯩ ꯍꯥꯏꯅꯩ ꯑꯗꯣ ꯃꯣꯏ ꯍꯟꯗꯛꯇꯗ ꯑꯔꯨꯅꯥꯆꯜ ꯆꯠꯄꯩꯁꯨ ꯍꯥꯏ
ꯅꯪ ꯑꯦꯛꯖꯥꯝ ꯂꯣꯏꯔꯒ ꯃꯇꯝ ꯇꯥꯕ꯭ꯔꯕ
ꯛꯖꯥ ꯂꯣꯏꯔꯒꯔꯤꯅꯣ ꯃꯉꯥꯅꯤ ꯆꯠꯂꯕ ꯃꯔꯝꯗꯤ ꯑꯩꯗꯣ ꯀꯔꯤꯝ ꯆꯠꯂꯨꯦꯗꯤ ꯖ ꯆꯠꯈꯤꯕ ꯃꯉꯥꯅꯤꯃꯨꯛꯇꯤ
ꯎꯝ
ꯑꯗꯨ ꯑꯗꯨ ꯀꯥꯟꯗ ꯆꯠꯁꯦꯅ ꯍꯥꯏꯕꯅꯦ ꯃꯣꯏꯅꯗꯤꯀꯥꯟꯁꯤ
ꯑꯣꯍ ꯑꯣꯍ ꯑꯣꯍ ꯑꯗꯨ ꯀꯔꯝ ꯀꯥꯟꯗꯅ ꯑꯦꯄ꯭ꯔꯤꯜ ꯑꯩꯈꯣꯏꯗꯤ ꯖꯨꯟ ꯖꯨꯟ ꯁꯋꯥꯋꯥꯏꯗꯗꯤ ꯄꯩꯁꯥ ꯐꯪꯉꯦ ꯍꯥꯏꯕꯀꯣ ꯑꯗꯨ ꯐꯪꯉꯗꯤ ꯈꯔ ꯌꯦꯡꯈꯠꯂꯀꯦ ꯃꯉꯥꯃꯨꯛ
ꯁꯤꯛꯁꯇꯤ ꯁꯤꯛꯁ ꯆꯔꯤꯁ
ꯁꯜꯄꯗ
ꯉꯥꯏ ꯁꯤꯛꯁꯇꯤ ꯁꯤꯛꯁ ꯑꯅꯤꯦꯕ
ꯑꯣ ꯅꯪ ꯅꯨꯡꯉꯥꯏꯇꯦ ꯍꯥꯏꯕ ꯁꯤꯛꯁꯇꯤ ꯁꯤꯛꯁꯇꯪ ꯆꯪꯉꯛꯏꯗꯣ ꯑꯩꯈꯣꯏꯅ ꯁꯤꯁꯤꯗ ꯅꯥꯏꯟ ꯍꯟꯗ꯭ꯔꯦꯠꯀꯨꯝꯕ ꯍꯦꯟꯕ ꯉꯇ
ꯃꯤ ꯍꯥꯏ ꯁꯣ
ꯁꯤꯔꯤꯅꯣꯒꯤ ꯅꯥꯏꯟ ꯍꯟꯗ꯭ꯔꯦꯠ ꯅꯥꯏꯟꯇꯤꯒ ꯀꯌꯥꯅꯣ ꯐꯥꯏꯚ ꯍꯥꯏꯕ꯭ꯔꯥ ꯀꯩꯅꯣꯃ ꯑꯩꯠ ꯍꯟꯗ꯭ꯔꯦꯗ ꯑꯩꯅ ꯅꯥꯏꯟ ꯍꯟꯗ꯭ꯔꯦꯗ ꯑꯩꯠꯇꯤ ꯐꯥꯏꯚ ꯑꯗꯩ ꯁꯣꯃꯣꯂꯥꯒꯤꯗꯤ ꯋꯥꯟ ꯊꯥꯎꯖꯟ ꯐꯣꯔ ꯍꯟꯗ꯭ꯔꯦꯗ ꯀꯌꯥꯅꯣꯃ
ꯗꯪ ꯇꯨ ꯊꯥꯎꯖꯟꯗ ꯀꯌꯥꯝꯨ ꯀꯌꯥꯝ ꯀꯨꯏꯅ ꯉꯉꯥꯏꯔ ꯂꯥꯛꯏꯅꯤ
ꯑꯩꯈꯣꯏꯗ ꯀꯦꯕ
ꯑꯩ ꯇꯨ ꯊꯥꯎꯖꯟ ꯐꯪꯕ ꯅ ꯍꯥꯏꯗꯣ ꯀꯌꯥꯄꯅ ꯂꯩ ꯂꯥꯏꯟ
ꯃꯇꯝ ꯈꯔ ꯂꯩꯔꯀꯥꯟ ꯂꯥꯛꯑꯦ
ꯃꯇꯝ ꯈꯔ ꯍꯥꯏꯗꯤ ꯀꯌꯥꯝꯃꯨ ꯀꯏꯗ
ꯑꯗꯨꯝ ꯑꯩꯈꯣꯏꯗ ꯑꯁ ꯊꯧꯔꯤꯅꯦ ꯉꯥꯡꯅꯔꯤꯅꯦ ꯄꯤꯔꯣ ꯄꯤꯔꯣ ꯄꯤꯗꯦ ꯈꯣꯠꯇꯦ ꯆꯪꯉꯛꯇꯦ ꯈꯣꯠꯇꯦ ꯍꯥꯏꯅꯔꯦ ꯑꯗꯨꯒ ꯑꯗꯨꯝ ꯊꯥ ꯑꯃꯃꯨꯛ ꯍꯞꯇꯥ ꯑꯗꯨꯝ ꯍꯧꯖꯤꯛꯀꯤ ꯃꯣꯏꯒꯤ ꯃꯤꯗꯨꯗ ꯃꯣꯏꯒꯤ ꯃꯤꯁꯇ꯭ꯔꯦꯁꯇ ꯍꯥꯏꯔꯦ ꯑꯗꯨꯗꯨꯒ ꯑꯗꯨꯝ ꯌꯥꯔꯛꯑꯦ ꯍꯣꯏ ꯍꯣꯏ ꯑꯗꯨꯗꯤ ꯅꯪꯁꯨ ꯄꯩꯀꯥ ꯇꯧꯖꯔꯣ ꯊꯝꯃꯒꯦ ꯀꯣ ꯏꯆꯦ ꯑꯗꯨꯗꯤ ꯎꯝ ꯑꯩ ꯑꯃꯨꯛ ꯇꯧꯔꯛꯀꯦꯀꯣ ꯉꯥꯏꯍꯥꯛ ꯂꯩꯔꯒ ꯊꯝꯃꯦ ꯊꯝꯃꯦ ꯉꯁꯤꯒꯤꯗꯤ